ꯍꯜꯂꯣ꯫
ꯀꯩꯗꯧꯔꯤꯒꯦ ꯅꯨꯡꯉꯥꯏꯔꯤꯕ꯭ꯔꯣ꯫
ꯅꯨꯡꯉꯥꯏꯔꯤꯌꯦ ꯆꯥꯛ ꯆꯥꯕ꯭ꯔꯣ꯫
ꯇꯥꯕ꯭ꯔꯣ꯫
ꯑꯧ ꯇꯥꯏꯌꯦ ꯇꯥꯗꯕ꯭ꯔꯣ
ꯇꯥꯔꯦ ꯇꯥꯔꯦ ꯇꯥꯔꯦ꯫
ꯑꯣ꯫ ꯆꯥꯛ ꯆꯥꯔꯕꯣ ꯁꯤꯁꯇꯔꯗꯤ꯫
ꯆꯥꯔꯦ ꯉꯁꯥꯏꯗꯒꯤ ꯆꯥꯔꯦ ꯍꯧꯖꯤꯛꯇꯤ ꯑꯃꯨꯛ ꯂꯥꯝꯕ ꯍꯧꯔꯦꯗ꯫
ꯑꯥ ꯀꯩ ꯏꯟꯖꯥꯡ ꯆꯥꯕ꯭ꯔꯥ꯫
ꯑꯩꯗꯤ ꯍꯋꯥꯏ ꯑꯁꯥꯡꯕꯗꯣ ꯆꯥꯏ ꯅꯪꯗꯤ꯫
ꯑꯣ ꯑꯩꯁꯦ ꯀꯩꯅꯣ ꯎꯝ__ ꯃꯥꯏꯔꯦꯟ ꯃꯇꯣꯟꯗꯣ꯫
ꯍꯣꯏ꯫
ꯑꯗꯨ ꯆꯥꯏ
ꯑꯁ ꯃꯥꯏꯔꯦꯜ ꯃꯇꯣꯟꯗꯨꯒ ꯃꯥꯏꯔꯦꯜ ꯃꯅꯥ ꯈꯔꯒ ꯍꯥꯞꯄꯒ ꯑꯥ ꯍꯋꯥꯏꯖꯥꯔꯒ ꯍꯥꯞꯄꯒ ꯆꯥꯕꯗꯣ ꯍꯥꯎꯕꯅꯤꯗ
ꯑ ꯎꯇꯤ ꯑꯃꯥꯏꯅꯀꯣ
ꯍꯥꯎꯔꯝꯅꯤ
ꯎꯝ ꯑꯗꯣ ꯆꯝꯐꯨꯠ ꯆꯥꯔꯒ ꯀꯥꯡꯉꯥꯎ ꯑꯃ ꯉꯥꯎꯔꯒ ꯆꯥꯏ ꯕꯣꯜ ꯌꯦꯡꯕ꯭ꯔꯣ ꯅꯣꯏꯗꯤ
ꯏꯟꯁꯥꯡ ꯅꯥꯄꯤ ꯑꯗꯨꯃꯥꯏꯅ ꯐ꯭ꯔꯦꯁ ꯐ꯭ꯔꯦꯁ ꯆꯥꯕꯗꯣ ꯍꯥꯎꯋꯤ
ꯑꯥ ꯁꯤꯁꯇꯔ ꯅꯣꯏꯗꯤ ꯕꯣꯜ ꯌꯦꯡꯕ꯭ꯔꯣ
ꯑꯩꯈꯣꯏ ꯌꯦꯡ ꯉꯔꯥꯡ ꯌꯦꯡꯁꯤꯔꯥ ꯍꯥꯏꯅ ꯉꯔꯥꯡꯗꯤ ꯈꯔ ꯅꯨꯡꯉꯥꯏꯒꯗꯧ ꯃꯥꯜꯂꯦ ꯍꯥꯏꯅ ꯌꯦꯡꯉꯦ ꯌꯦꯡꯁꯦ ꯍꯥꯏꯅ ꯑꯥ ꯑꯦꯂꯥꯔꯝ ꯊꯝꯕꯗꯣ
ꯍꯑꯥ
ꯑꯦꯂꯥꯔꯝ ꯊꯝꯕꯗꯣ ꯈꯣꯡꯂꯛꯇ꯭ꯔꯕ ꯑꯗꯨꯒꯤ
ꯍꯣꯏ
ꯃꯤꯠꯀꯞ ꯊꯣꯛꯕꯗ ꯄꯨꯡ ꯑꯅꯤ ꯇꯥꯔꯝꯃꯦ ꯑꯗꯨꯗ ꯑꯁ ꯂꯣꯏꯔꯝꯗꯥꯏꯗ ꯃꯤꯅꯤꯠ ꯇꯔꯥ ꯈꯛꯇ ꯌꯦꯡꯉꯒ ꯇꯣꯛꯑꯦ ꯅꯣꯏꯗꯤ ꯌꯦꯡꯕ꯭ꯔꯣ
ꯎꯝ ꯏꯁꯄꯦꯟꯒ ꯄꯣꯔꯇꯨꯒꯜꯗꯣ
ꯍꯣꯏ
ꯅꯣꯏꯗꯤ ꯀꯅꯥꯗ ꯁꯞꯄꯣꯔꯠ ꯇꯧꯕ꯭ꯔꯥ
ꯑꯁ ꯑꯩꯗꯤ ꯑꯩꯗꯤ ꯄꯣꯔꯇꯨꯒꯥꯜꯗ ꯇꯧꯔꯒ ꯁꯤꯈ꯭ꯔꯦꯅꯦ
ꯅꯪꯗꯤ ꯍꯥ
ꯄꯦꯟꯗ ꯇꯧꯕꯅꯦ ꯑꯩꯗꯤ
ꯑꯣ ꯑꯗꯨꯗꯤ ꯅꯪ ꯅꯪꯒꯤ ꯗꯥꯎ ꯀꯜꯂꯤ
ꯑꯩ ꯀꯩꯅꯣ ꯐ꯭ꯔꯥꯟꯁ ꯏꯁꯄꯦꯟꯅꯦ ꯅꯪꯗꯤ
ꯑꯩꯗꯤ ꯄꯣꯔꯇꯨꯒꯜ
ꯎꯝ ꯍꯌꯦꯡ ꯍꯌꯦꯡ ꯉꯁꯤ ꯅꯥꯏꯟ ꯊꯥꯔꯇꯤꯗꯁꯨ ꯂꯩꯗꯅ
ꯑꯣ ꯍꯣꯏ
ꯑꯗꯨꯗꯤ ꯀꯅꯥꯗ ꯁꯞꯄꯣꯔꯠ ꯇꯧꯅꯤ ꯑꯥ ꯑꯗꯣ ꯑꯅꯤꯗꯨꯗꯤ ꯀꯅꯥꯗ ꯅꯪ ꯁꯞꯄꯣꯔꯠ ꯇꯧꯅꯤ
ꯑꯩꯗꯤ ꯈꯪꯗꯦꯗ ꯑꯩꯁꯦ ꯑꯥꯔꯖꯦꯟꯇꯤꯅꯥꯁꯨ ꯇꯧꯅꯤꯡꯗꯦ ꯏꯖꯤꯞꯁꯨ ꯑꯩꯗꯤ ꯉꯝ ꯉꯝꯕꯗꯣ ꯑꯩꯅ ꯁꯞꯄꯣꯔꯠ ꯇꯧꯒꯅꯤ ꯍꯥꯏ ꯍꯥꯏꯅ ꯈꯟꯕ ꯇꯥꯔꯦꯅꯦ
ꯁꯞꯄꯣꯔꯠ ꯇꯧꯗꯦ
ꯐꯦꯟꯁ ꯃꯥ ꯃꯣꯏ ꯃꯣꯏꯒꯤ ꯐꯦꯟꯁ ꯂꯩꯔꯗꯤ ꯌꯦꯡꯕ ꯅꯨꯡꯉꯥꯏꯅ
ꯑꯗꯨꯅꯤ
ꯐꯣꯜ ꯇꯧꯕꯨꯁꯨ
ꯍꯣꯏ ꯍꯣꯔꯦꯟꯗꯤ ꯑꯥꯔꯖꯦꯟꯇꯤꯅꯥ ꯇꯧꯔꯒꯦ
ꯎꯝ ꯑꯔꯖꯦꯟꯇꯤꯅꯥꯅ ꯉꯝꯒꯗꯕ ꯃꯥꯜꯂꯦ
ꯈꯪꯗꯦ ꯍꯟꯗꯛꯇꯤ ꯑꯥꯔꯖꯦꯟꯇꯤꯅꯥꯁꯦ ꯐꯖꯅ ꯇꯧꯋꯤꯅꯦ
ꯎꯝ ꯀꯩꯅꯣꯒ ꯑꯔꯖꯦꯟꯇꯤꯅꯥꯒ ꯐ꯭ꯔꯥꯟꯁꯒꯁꯦ
ꯍꯣꯏ
ꯑꯁ ꯐꯖꯅ ꯇꯧꯋꯦ
ꯈꯪꯗꯦ ꯐ꯭ꯔꯥꯟꯁ ꯐ꯭ꯔꯥꯟꯁꯗꯁꯨ ꯊꯥꯖꯔꯒ ꯂꯩꯌꯦ ꯃꯤꯁꯤꯡꯗꯤꯀꯣ
ꯎꯝ
ꯑꯗꯨ ꯏꯁꯄꯦꯟꯁꯨ ꯐꯖꯅ ꯁꯅꯥꯏꯅꯦ
ꯏꯁꯄꯦꯟꯁꯨ ꯄ꯭ꯂꯦꯗꯤ ꯐꯖꯕꯅꯦ
ꯑꯣ ꯑꯩ ꯑꯩꯗꯤ ꯐ꯭ꯔꯥꯟꯁꯅꯤꯅꯀꯣ
ꯍꯣꯏ
ꯐ꯭ꯔꯥꯟꯁꯇ ꯉꯝꯍꯟꯅꯤꯡꯉꯦ ꯑꯩꯗꯤ
ꯑꯣ ꯇꯥꯟꯁꯤ ꯌꯥꯕ ꯃꯥꯥꯟꯂꯕ ꯑꯩꯅ ꯐ꯭ꯔꯥꯟꯁꯀꯤ ꯃꯦꯠꯁ ꯀꯩꯁꯨ ꯂꯦꯡꯕꯤꯗꯌꯦ
ꯌꯦꯡꯗꯦ
ꯌꯦꯡꯗ꯭ꯔꯤ
ꯎꯝ ꯍꯌꯦꯡ ꯄꯨꯡ ꯍꯌꯦꯡ ꯅꯨꯡꯗꯥꯡꯀꯣ ꯄꯨꯡ ꯑꯃ ꯃꯈꯥꯏꯗ ꯐ꯭ꯔꯥꯟꯁꯇ ꯀ꯭ꯋꯥꯇꯔ ꯐꯥꯏꯅꯦꯜ ꯁꯥꯟꯅꯔꯅꯤ ꯍꯧꯖꯤꯛ ꯉꯁꯤ ꯅꯨꯡꯗꯥꯡ ꯄꯨꯡ ꯅꯥꯏꯟ ꯊꯥꯔꯇꯤꯗ ꯑꯃ ꯂꯩꯗꯅ ꯑꯗꯨꯒ ꯑꯌꯨꯛ ꯐꯥꯏꯚ ꯊꯥꯔꯇꯤꯔ ꯁꯤꯛꯁ ꯊꯥꯔꯇꯤꯗ ꯀꯥꯎꯈ꯭ꯔꯦ ꯑꯗꯨꯗ ꯃꯦꯠꯆ ꯑꯃ ꯀꯣ
ꯑꯣ
ꯍꯌꯦꯡ ꯅꯨꯡꯗꯥꯡꯗ ꯀ꯭ꯋꯥꯇꯔ ꯐꯥꯏꯅꯦꯜꯗ ꯍꯧꯔꯅꯦ
ꯑꯗꯨꯗꯤ ꯑꯁ ꯖꯨꯂꯥꯏꯗꯗꯤ ꯂꯣꯏ ꯂꯣꯏꯁꯤꯒꯗꯧ ꯃꯥꯟꯗꯦꯀꯣ
ꯎꯝ ꯖꯨꯂꯥꯏ ꯗꯦꯠ ꯅꯥꯏꯟꯇꯤꯟꯗ ꯂꯣꯏꯒꯅꯤ ꯐꯥꯏꯅꯦꯜꯗ
ꯍꯣꯏ
ꯐꯖꯕ ꯃꯦꯠꯁꯇꯣ ꯌꯦꯡꯕ ꯅꯨꯡꯉꯥꯏꯕ ꯍꯧꯔꯦ ꯍꯟꯗꯛꯇꯤ
ꯍꯣꯏ ꯑꯗꯨꯃꯥꯏꯅ ꯇꯧꯕ ꯃꯥꯅꯤ
ꯎꯝ
ꯍꯧꯖꯤꯛꯇꯤ ꯑꯗꯨꯝ ꯂꯤꯛ ꯔꯥꯎꯟꯁꯦ ꯂꯣꯏꯈ꯭ꯔꯅꯤꯅꯀꯣ
ꯎꯝ ꯍꯧꯖꯤꯛ ꯔꯥꯎ ꯑꯣꯐ ꯁꯤꯛꯁꯇꯤꯟꯁꯦ ꯀꯩꯅꯣꯗ ꯂꯣꯢꯅꯦꯕ ꯍꯌꯦꯡ ꯑꯌꯨꯛꯅꯀꯣ
ꯑꯗꯨꯝ ꯌꯦꯡꯌꯦ ꯐꯥꯏꯅꯦꯜꯒꯨꯝꯕ ꯂꯣꯏꯁꯤꯜꯂꯥꯛꯄ ꯀꯥꯟꯅꯕ ꯐꯖꯅ ꯌꯦꯡꯂꯥꯒꯦꯅ ꯌꯦꯡꯗꯦ ꯑꯩꯈꯣꯏꯗꯤ
ꯎꯝ ꯀ꯭ꯋꯥꯇꯔ ꯐꯥꯏꯅꯦꯜ ꯁꯤꯃꯤ ꯐꯥꯏꯅꯦꯜ ꯅꯣꯏ ꯑꯗꯨꯝ ꯌꯦꯡꯕ꯭ꯔꯥ ꯅꯠꯇ꯭ꯔꯒ ꯃꯔꯛ ꯃꯔꯛꯇ ꯌꯦꯡꯕ꯭ꯔꯕꯣ
ꯃꯔꯛ ꯃꯔꯛꯇꯥ ꯈꯛ ꯇꯅꯤꯗꯥ
ꯇꯨꯝꯅꯤꯡꯉꯥꯁꯨ ꯍꯥ
ꯅꯣꯏꯗꯤ ꯅꯨꯡꯇꯤꯒꯤ ꯌꯦꯡꯕ꯭ꯔꯥ
ꯑꯩꯈꯣꯏꯅ ꯄꯥꯝꯖꯕ ꯀꯥꯟꯇ꯭ꯔꯤꯗꯣ ꯂꯥꯛꯂꯥꯗꯤꯀꯣ ꯌꯦꯡꯉꯦ ꯄꯨꯡ ꯑꯅꯤꯔ ꯑꯃ ꯃꯈꯥꯏꯔ ꯕꯥꯔꯣꯔꯥ ꯑꯩꯈꯣꯏꯗꯤ ꯕꯣꯜꯗꯗꯤ ꯈꯔ ꯏꯟꯇꯔꯦꯁ ꯂꯩꯕ ꯃꯇꯝ ꯃꯇꯝꯒꯤꯅꯀꯣ ꯎꯝ
ꯃꯥꯅꯦ
ꯎꯝ ꯎꯝ
ꯑꯗꯣ ꯍꯧꯖꯤꯛꯇꯤ ꯀꯩꯗꯧꯔꯤꯒꯦ
ꯍꯥꯥ
ꯍꯧꯖꯤꯛꯁꯦ ꯍꯤꯞꯂꯒ ꯂꯩꯌꯦ ꯐꯃꯨꯡꯗ
ꯁꯤꯁꯇꯔ ꯅꯪ ꯃꯈꯣꯟꯗꯣ ꯈꯔ ꯀꯩꯅꯣ
ꯍꯣꯏ ꯑꯩꯒꯤ ꯐꯣꯟ ꯏꯁꯄꯤꯀꯔꯗꯣ ꯈꯔ ꯅꯨꯡꯉꯥꯏꯇꯕ
ꯑꯣ
ꯌꯥꯝ ꯂꯥꯞꯅ ꯑꯃꯨꯛ ꯇꯥꯏ ꯌꯥꯝ ꯅꯛꯅ ꯑꯃꯨꯛ ꯇꯥꯔꯝꯒꯅꯤꯀꯣ
ꯎꯝ ꯍꯧꯖꯤꯛꯅ ꯈꯔ ꯇꯥꯕ ꯅꯨꯡꯉꯥꯏ
ꯍꯣꯏ ꯑꯩꯒꯤ ꯐꯣꯟ ꯏꯁꯄꯤꯀꯔꯗꯨ ꯌꯥꯝ ꯅꯨꯡꯉꯥꯏꯇꯦ
ꯎꯝ ꯌꯥꯝ ꯂꯥꯞꯅ ꯋꯥꯔꯤ ꯁꯥꯥꯟꯅꯕ ꯃꯥꯟꯕꯀꯣ
ꯍꯣꯏ
ꯎꯝ
ꯑꯗꯣ ꯅꯪꯗꯤ ꯑꯥ ꯁꯤꯁꯇꯔꯗꯤ ꯀꯣꯂꯦꯖ ꯀꯥꯔꯤꯔꯥ
ꯍꯣꯏ ꯀꯔꯤꯌꯦ
ꯁꯤꯁꯇꯔꯁꯨ ꯀꯔꯤꯔꯥ ꯅꯠꯇ꯭ꯔꯒ ꯊꯕꯛ ꯍꯣꯠꯅꯕ꯭ꯔꯥ
ꯀꯗꯥꯏꯗꯒꯤ ꯀꯣꯂꯦꯖꯅꯣꯗ ꯈꯣꯏꯗꯤ ꯍꯥꯅꯨꯔꯦ
ꯃꯧꯅꯦ ꯑꯩꯗꯤ
ꯑꯣ ꯑꯣ ꯐꯔꯦꯅꯥ
ꯅꯣꯏ ꯁ꯭ꯀꯨꯜ ꯀꯥꯔꯒ ꯅꯨꯡꯉꯥꯏꯅ ꯅꯤꯁꯥ ꯑꯣꯏꯗꯣ ꯑꯗꯨꯗꯒꯤ ꯌꯦꯟꯕ ꯂꯩꯗꯅ
ꯎꯝ ꯃꯇꯥꯝ ꯍꯥꯏꯗꯤ ꯑꯥ ꯅꯨꯡꯉꯥꯏ ꯅꯨꯡꯉꯥꯏꯕꯁꯦ ꯃꯈꯜ ꯃꯈꯜ ꯂꯩꯕ ꯖꯥꯠꯅꯤꯀꯣ ꯏꯆꯦ
ꯃꯥꯅꯦ ꯃꯥꯅꯦ
ꯎꯝ ꯑꯩꯈꯣ ꯏꯃꯥꯅꯕꯤꯁꯤꯡꯁꯨ ꯍꯥꯏꯑꯦꯕꯀꯣ ꯌꯨꯝ ꯄꯜꯂꯛꯄꯗ ꯅꯨꯡꯉꯥꯏꯕ ꯑꯃ ꯄꯥꯟꯗ꯭ꯔꯤꯉꯩꯗ ꯅꯨꯡꯉꯥꯏꯕ ꯑꯃ
ꯑꯗꯨꯅꯦ ꯃꯥꯒꯤ ꯇꯣꯉꯥꯟ ꯅꯨꯡꯉꯥꯏꯕꯁꯦ ꯇꯣꯉꯥꯟ ꯃꯥꯜꯂꯦꯕꯒꯣ
ꯑꯥ ꯇꯣꯉꯥꯟ ꯇꯣꯉꯥꯟꯂꯦ ꯍꯥꯏꯌꯦ ꯑꯗꯨꯅ
ꯂꯩꯁꯥ ꯑꯣꯏꯔꯤꯉꯥꯏꯅ ꯂꯥꯡꯕ ꯆꯠꯅꯤꯡ ꯆꯠꯄ ꯐꯪꯕꯁꯤ ꯅꯨꯡꯉꯥꯏꯕ ꯃꯥ ꯌꯨꯝ ꯄꯥꯜꯂꯛꯄꯗ ꯃꯆꯥ ꯂꯩꯔꯀꯥꯟꯗ ꯃꯆꯥ ꯃꯁꯨ ꯎꯔꯒꯥꯟꯗ ꯅꯨꯡꯉꯥꯏꯅ ꯂꯩꯕꯗꯣ ꯑꯃ ꯌꯨꯝꯗ ꯅꯨꯄꯥ ꯅꯨꯄꯤ ꯃꯇꯩ ꯃꯅꯥꯎ ꯅꯨꯡꯁꯤ ꯅꯥꯅ ꯂꯩꯔꯒ ꯂꯩꯕ ꯈꯨꯅꯨꯡꯉꯥꯏ ꯑꯃ ꯑꯗꯨꯒ ꯃꯅꯦꯝꯕꯣꯛꯀ ꯃꯀꯨꯕꯣꯛꯒ ꯌꯥꯝ ꯆꯥꯟꯅꯅ ꯅꯨꯡꯁꯤꯃꯤꯟꯅꯔꯒ ꯃꯥꯃꯧꯒ ꯌꯥꯝꯅ ꯅꯨꯡꯁꯤꯅꯔꯒ ꯂꯩꯕꯒꯤ ꯈꯨꯅꯨꯡꯉꯥꯏꯗꯣ ꯃꯈꯜ ꯑꯃ ꯑꯗꯨꯝ ꯇꯣꯉꯥꯟ ꯇꯣꯉꯥꯟ ꯂꯩꯕ ꯖꯥꯠꯅꯤꯗ
ꯑꯝ ꯁꯦ ꯃꯣꯏꯁꯨ ꯁ꯭ꯀꯨꯜ ꯀꯣꯂꯦꯖ ꯀꯥꯕ ꯃꯇꯝꯗꯤ ꯅꯨꯡꯉꯥꯏꯔꯝꯅꯤꯍꯦ
ꯑꯩꯗꯤ ꯀꯣꯂꯦꯖ ꯀꯥꯗꯦꯌꯦ ꯑꯩ ꯀ꯭ꯂꯥꯁ ꯇꯦꯟ ꯐꯥꯎ ꯌꯧꯗꯦ
ꯑꯥ
ꯀ꯭ꯂꯥꯁ ꯇꯦꯟ ꯐꯥꯎ ꯌꯥꯎꯗꯦ ꯁ꯭ꯀꯨꯜ ꯁ꯭ꯀꯨꯜ ꯀꯥꯔꯤꯉꯩꯗ ꯑꯩꯒꯤ ꯃꯤꯦꯠ ꯅꯥꯒ ꯂꯥꯢꯔꯤꯛ ꯄꯥꯕ ꯌꯥꯗ꯭ꯔꯦ
ꯑꯥ
ꯎꯝ ꯁ꯭ꯀꯨꯜ ꯑꯁ ꯍꯟ ꯑꯥ ꯍꯧꯖꯤꯛꯀꯥꯟꯁꯦ ꯀꯣꯂꯦꯖ, ꯑꯦꯜꯚꯦꯟ, ꯇ꯭ꯋꯦꯜꯐ ꯀꯔꯤ ꯀꯔꯥ ꯕꯤ ꯌꯦ ꯑꯦꯝ ꯃꯦꯠ ꯗꯨꯗꯤ ꯀꯦꯝ ꯀꯥꯟꯅꯗ꯭ꯔꯦꯗꯥ
ꯑꯗꯨꯅꯦ ꯂꯥꯏꯔꯤꯛ ꯍꯥꯏꯔꯁꯨ ꯊꯕꯥꯛ ꯌꯥꯝ ꯊꯤꯕ ꯂꯨꯔꯦ ꯍꯧꯖꯤꯛꯇꯤꯀꯣ
ꯑꯁ ꯂꯨꯕꯅꯦ ꯎꯝ ꯆꯦ ꯄꯩꯁꯥ ꯂꯩꯥꯔꯗꯤꯀꯣ ꯂꯣꯏ ꯌꯥꯕ ꯇꯥꯕ꯭ꯔꯥ ꯏꯆꯦ?
ꯂꯥꯏꯔꯤꯛ ꯍꯥꯏꯇ꯭ꯔꯁꯨ ꯄꯪꯁꯥꯅꯕꯨ ꯂꯩꯈ꯭ꯔꯗꯤ ꯗꯨꯝ ꯊꯕꯥꯛꯇꯤ ꯌꯥꯝ ꯂꯥꯏꯅ ꯐꯪꯉꯦ
ꯑꯗꯨꯅꯦ ꯊꯥꯕꯛ ꯍꯣꯟꯅꯕꯗ ꯑꯁ ꯊꯥꯕꯛ ꯍꯣꯠꯅꯕ ꯆꯪꯒꯗꯕ ꯄꯩꯁꯥꯗꯣ ꯀꯩꯅꯣ ꯃꯆꯥ ꯑꯃ ꯑꯅꯤ ꯂꯥꯏꯐ ꯖꯦꯅꯦꯔꯦꯁꯟ ꯑꯃꯗꯤ ꯀꯩ ꯍꯥꯏꯅꯤ ꯕꯤꯖꯅꯦꯁ ꯀꯔꯤ ꯀꯔꯥ ꯇꯧꯕ ꯍꯥꯏꯗꯦ ꯀꯣꯟꯅꯕ ꯌꯥꯏꯌꯦꯕ ꯇꯥꯕ꯭ꯔꯥ ꯏꯆꯦꯝ?
ꯍꯥꯥ
ꯍꯣꯏ ꯇꯥꯏꯌꯦ ꯅꯪꯒꯤ ꯐꯖ ꯐꯖꯅ ꯇꯥꯏ
ꯎꯝ ꯅꯪ ꯅꯪ ꯃꯈꯣꯟꯗꯣ
ꯑꯩꯒꯤ ꯁ꯭ꯄꯤꯀꯔꯅꯅꯦ ꯑꯩ ꯐꯣꯟ ꯕꯦꯔꯥ ꯇꯥꯎꯃꯟꯗꯅ ꯈꯪꯗꯦ ꯋꯥꯔꯤ ꯁꯥꯕ ꯌꯥꯝ ꯅꯨꯡꯉꯥꯏꯇꯦ꯫
ꯑꯥ ꯎꯝ
ꯑꯗꯣ ꯏꯃꯥ ꯕꯕꯥꯗꯤ ꯀꯩ ꯊꯕꯛ ꯁꯨꯔꯤꯒꯦ?
ꯈꯣꯏ ꯕꯕꯥꯗꯤ ꯗ꯭ꯌꯨꯇꯤ ꯆꯠꯈ꯭ꯔꯦ꯫ ꯃꯌꯥꯝꯒꯤ ꯁꯦꯕꯥ ꯅꯤꯅꯥꯀꯣ
ꯃꯤꯆꯝꯒꯤꯗꯨꯗꯤ
ꯍꯥꯥ
ꯀꯔꯝꯕ ꯊꯕꯛ ꯁꯨꯒꯦ?
ꯕꯥꯗꯤ ꯀꯩꯅꯣꯅꯦ ꯁꯤꯕꯥꯥꯏ
ꯑꯣ ꯑꯣ
ꯃꯤꯌꯥꯝꯒꯤ ꯁꯦꯕꯥ ꯍꯥꯏꯒꯦꯔꯥ
ꯑꯣ ꯑꯗꯨꯗꯤ ꯑꯗꯨꯗꯤ ꯑꯁ ꯅꯨꯡꯉꯥꯏꯅ ꯄꯥꯔꯝꯅꯤ
ꯁꯥ ꯌꯥꯝꯅ ꯅꯨꯡꯉꯥꯏꯕꯁꯨ ꯅꯠꯇꯦ ꯀꯩ ꯍꯥꯏꯅꯤ ꯏꯔꯦꯡꯅ ꯏꯔꯥꯡꯅꯀꯣ
ꯑꯗꯨꯅꯦ ꯑꯗꯨꯅꯦ
ꯎꯝ